ꯍꯜꯂꯣ ꯍꯣꯏ
ꯒꯨꯗ ꯏꯚꯤꯅꯤꯡ ꯑꯩꯁꯦ ꯑꯩ ꯀꯥꯎꯈꯤꯕ
ꯑ ꯌꯥꯏꯗ ꯌꯥꯏꯗ ꯑꯧꯁꯨ ꯀꯥꯏꯗ
ꯀꯩꯗꯧꯔꯤꯒꯤ
ꯑꯦꯁ ꯍꯧꯖꯤꯛꯇꯤ ꯄꯣꯊꯥꯔꯤꯌꯦ ꯉꯁꯥꯏꯗꯣ ꯃꯄꯥꯟ ꯊꯣꯛꯎꯕ
ꯀꯔꯤ ꯂꯩ ꯀꯔꯤ ꯇꯧꯅꯕ
ꯑꯩꯁꯦ ꯁꯨꯝ ꯇ꯭ꯔꯦꯟꯅꯤꯡ ꯃꯆꯥ ꯑꯃ ꯌꯥꯎꯕ
ꯎꯃꯩꯒꯠ
ꯑꯗꯨꯗ ꯀꯔꯤ ꯀꯔꯤꯅ ꯇꯨꯕꯒꯤ
ꯑꯣ ꯀꯔꯤꯅꯨ ꯇꯨ ꯑ ꯀ ꯃꯤ ꯍꯧꯖꯤꯛ ꯄꯨꯨꯒꯗꯧ ꯃꯥꯜꯂꯦꯁ
ꯃꯤꯒꯁꯦ ꯇꯨꯕ ꯍꯧꯔꯗꯣꯏꯅꯦ ꯑꯩ
ꯌꯥꯝ ꯍꯥꯏꯒꯗꯧ ꯃꯥꯂꯤꯀꯨ ꯇꯦꯜꯂꯔꯅꯤꯅ ꯑꯗꯨꯗꯤ
ꯈꯪꯉꯦꯗ ꯈꯨꯠꯁꯦ ꯄꯩꯕ꯭ꯔꯥ ꯈꯪꯗꯦ ꯍꯦꯛꯇ ꯄꯩꯈꯤꯌꯦ ꯐꯤ ꯇꯨꯕꯁꯦ ꯃꯤꯗꯤ ꯆꯨꯝꯅ ꯇꯨꯑꯦ ꯍꯥꯏꯔꯒ ꯑꯩꯒꯤꯁꯤꯅ ꯀꯔꯤꯅꯣ ꯈꯪꯗꯦ ꯃꯊꯛ ꯃꯉꯥ ꯄꯪꯉꯛ
ꯍꯥꯏꯔ
ꯆꯠꯂꯣ ꯍꯥꯏꯕꯗꯤ ꯁꯨꯛꯌꯥ ꯌꯥꯗꯕ
ꯑꯣ
ꯆꯥꯎ ꯑꯃꯨꯛ ꯆꯥꯎꯒꯅꯤ ꯑꯃꯨꯛ ꯄꯤꯛꯁꯤꯟꯒꯅꯤ ꯈꯪꯗꯦ
ꯍꯥꯏꯔꯛꯀꯅꯤ ꯅꯍꯥꯛ ꯂꯩꯔꯗꯤ
ꯍꯣꯏ ꯀꯨꯏꯔꯀꯥꯟꯗ ꯀꯨꯏꯔꯀꯥꯟꯗ ꯍ ꯍꯩꯕ ꯃꯇꯝꯗ ꯑꯃꯨꯛ ꯇꯜꯂꯛꯀꯅꯤ ꯅꯠꯇ꯭ꯔꯥ ꯆꯁꯤ ꯌꯥꯝ ꯍꯩ
ꯃꯥꯁꯇꯔ ꯋꯥꯒꯅꯤꯅ
ꯄꯣꯏꯁꯥ ꯊꯕꯛꯇ ꯄꯪꯉꯁꯨ ꯋꯥꯔꯤꯗ ꯍꯩꯗ ꯃꯥꯁꯇꯔ ꯑꯣꯜꯂꯗꯤ ꯌꯥꯕ ꯅꯠꯇ꯭ꯔꯣ
ꯑ ꯏ ꯌꯥꯏ ꯌꯥ ꯀꯥꯏꯗꯦ
ꯌꯥꯕ ꯅꯠꯇ꯭ꯔꯣ ꯑꯁꯤꯅꯤ ꯀꯩꯅꯣ ꯍꯧꯖꯤꯛ ꯃꯇꯝꯒꯤꯗꯤ ꯊꯕꯛꯁꯨ ꯊꯕꯛ ꯊꯕꯛ ꯀꯟꯕ ꯃꯤꯁꯦ ꯑꯄꯪꯕ ꯑꯣꯏꯔꯕꯅꯦ ꯍꯧꯖꯤꯛꯇꯤ ꯃꯆꯤꯟ ꯃꯆꯤꯟ ꯍꯩꯔꯒ ꯀꯔꯤ ꯀꯔꯤꯅꯣ ꯉꯥꯡ ꯑꯃ ꯁꯛꯄ ꯍꯩꯔꯗꯤ ꯑꯗꯨꯝ ꯍꯤꯡꯈ꯭ꯔꯕꯅꯦ
ꯎꯝ ꯃꯔ ꯃꯆꯤꯟ ꯍꯥꯏꯕ ꯃꯤꯁꯦ ꯍꯟꯗꯛꯇꯤ ꯃꯆꯟꯅ ꯍꯥꯏꯕ ꯃꯤꯅ ꯍꯤꯡꯉꯤ ꯍꯟꯗꯛꯇꯗꯤ
ꯃꯆꯤꯟ ꯄꯥꯡꯕ ꯃꯤꯗꯤ ꯑꯗꯨꯝ ꯍꯤꯡꯗꯔꯦ
ꯇ
ꯀꯆꯤꯟ ꯌꯥꯝ ꯍꯩꯔꯤꯁꯤꯗꯤ ꯑꯗꯨꯅ ꯍꯤꯡꯉꯤꯅꯦ ꯅꯠꯇ꯭ꯔꯥ
ꯀꯔꯤ ꯅꯪ ꯆꯍꯤ ꯀꯌꯥꯃꯨꯛ ꯁꯨꯔꯒꯦ
ꯑꯦ ꯇ ꯏꯒꯥꯟꯁꯤꯂꯅꯦ
ꯅꯪꯅ ꯀꯣꯏꯁꯟ ꯍꯔꯛꯑꯣ ꯑꯩꯅ ꯑꯍꯟ ꯑꯣꯏꯔꯝꯕꯅꯤ ꯑꯩꯅ ꯀꯣꯏꯁꯟ ꯍꯪꯅꯛꯀꯦꯗꯧꯅꯤ
ꯀꯔꯤ ꯀꯔꯤ ꯃꯇꯥꯡꯗ ꯍꯪꯗꯣꯏꯕ
ꯍꯛꯇ ꯍꯇ ꯑꯦ ꯑꯗꯨꯃꯥꯏꯅ ꯇꯧꯔꯒꯅꯦ
ꯑꯦꯁ ꯅꯨꯄꯤꯒꯤ ꯆꯍꯤꯗꯤ ꯅꯨꯄꯤꯒꯤ ꯆꯍꯤ ꯂꯩꯇꯦ ꯍꯥꯏꯕꯅꯦ
ꯑꯣ ꯑꯣ ꯃꯣꯏꯀ ꯇꯔꯣ ꯍꯥꯏꯔꯣꯗꯤ
ꯁꯛꯂꯣꯟ ꯁꯛꯂꯣꯟꯗꯒꯤ ꯆꯍꯤ ꯆꯠꯂꯦ ꯍꯥꯏꯕꯅꯦ ꯃꯥꯒꯤ ꯍꯥꯏꯗꯤ ꯑꯦ ꯌꯔꯁ ꯍꯥꯏꯕꯗꯣ ꯂꯩꯇꯦ ꯍꯥꯏ ꯍꯥꯏꯕ ꯅꯨꯄꯤꯒꯤꯗꯤ ꯈꯪꯈꯤꯗꯅ ꯑꯁꯤ ꯒ꯭ꯌꯥꯟ ꯇꯥꯗꯔꯑꯣ
ꯑꯦ ꯋꯥꯔꯤ ꯏꯗꯤ ꯌꯥ ꯍꯥꯏꯥꯏꯔꯅꯦꯁꯤꯅ ꯄꯁꯨꯣ
ꯑꯦ ꯑꯁꯦꯡꯕꯅꯦ ꯍꯥꯏꯕꯗꯤ ꯅꯨꯄꯤ ꯍꯧꯖꯤꯛ ꯀꯩꯅꯣ ꯍꯧꯖꯤꯛ ꯑꯐꯥꯎꯕ ꯍꯥꯏꯔꯤꯁꯤꯅꯦ ꯃꯤ ꯑꯦꯛꯇꯔ ꯑꯦꯛꯇ꯭ꯔꯦꯁꯁꯤꯡꯗꯣ ꯑꯦꯠꯇꯦ ꯁꯤꯗꯣ ꯆꯍꯤꯔꯤꯕꯨ ꯆꯍꯤ ꯅꯤꯐꯨ ꯐꯣꯔꯇꯤ ꯏꯔꯁ ꯀꯣ ꯃꯥꯗꯣ ꯆꯍꯤ ꯐꯣꯔꯇꯤ ꯌꯌꯥꯔꯁ ꯎꯔꯁꯨ ꯆꯍꯤ ꯃꯁꯛ ꯐꯖꯔꯕꯅꯤꯅ ꯆꯍꯤ ꯀꯨꯟ ꯀꯨꯟ ꯑꯗꯨ ꯃꯥꯟꯗ꯭ꯔꯣ ꯀꯨꯟ ꯃꯉꯥ ꯀꯨꯟꯊ꯭ꯔꯥꯒ
ꯑꯦ ꯑꯗꯨꯗꯤ ꯅꯪꯒꯤꯁꯦ ꯑꯩ ꯑꯩ ꯁꯛ ꯐꯖꯔꯦ
ꯅꯠꯇꯦ ꯍꯥꯏꯗꯤ ꯑꯩꯅ ꯍꯥꯏꯔꯤꯁꯦ ꯑꯩꯉꯣꯟꯗ ꯍꯥꯏꯕ ꯅꯠꯇꯦ ꯅꯨꯄꯤꯒꯤ ꯍꯥꯏꯕꯅꯦ ꯅꯨꯄꯤ ꯁꯤꯒꯤ ꯃꯁꯛ ꯐꯖꯔꯗꯤ ꯑꯉꯥꯡ ꯑꯗꯨꯝ ꯃꯟꯂꯦ ꯑꯉꯥꯡ ꯑꯗꯨꯝ ꯑꯣꯜꯂꯦ ꯊꯤꯔꯗꯤ ꯃꯁꯛꯇꯨ ꯊꯤꯔꯗꯤ ꯆꯍꯤ ꯌꯥꯝꯃꯦ ꯍꯥꯏꯕ ꯋꯥꯅꯦ ꯀꯩꯅꯣꯅꯦ ꯅꯪ ꯂꯣꯠꯁꯤꯟꯕ ꯍꯩꯇꯦ
ꯎꯄꯥꯗꯤ ꯀꯃꯥꯏꯇꯧꯕ
ꯅꯨꯄꯥꯒꯤ ꯆꯍꯤꯗꯤ ꯑꯗꯨꯝ ꯅꯨꯄꯥꯒꯤ ꯆꯍꯤ ꯑꯃ ꯄꯣꯛꯄꯗꯒꯤ ꯑꯗꯨꯝ
ꯖꯥꯠ ꯖꯥꯠ ꯅꯦ ꯑꯁꯤ ꯅꯨꯄꯥꯁꯦ ꯖꯥꯠ ꯖꯥꯠ ꯅꯦ ꯑꯁꯤ ꯅꯨꯄꯤꯁꯦ
ꯍꯧꯖꯤꯛ ꯃꯁꯛ ꯐꯖꯔꯒ ꯐꯤꯂꯝ ꯒꯨꯝꯃꯒꯇꯧꯔꯤ ꯃꯌꯥꯝꯗꯣ ꯆꯍꯤ ꯀꯨꯟꯊ꯭ꯔꯥ ꯅꯤꯐꯨ ꯍꯥꯏꯔꯒ ꯅꯣꯏ ꯊꯥꯖꯕ꯭ꯔꯣ ꯑꯣꯏꯍꯟꯅꯤꯡꯉꯝꯃꯣꯏꯕ ꯆꯍꯤ ꯀꯨꯟ ꯀꯨꯟꯒꯤ ꯑꯉꯥꯡ ꯃꯥꯜꯂꯤꯗ ꯃꯥꯗꯤ ꯃꯁꯛ ꯌꯥꯝ ꯐꯖꯩꯌꯦ
ꯎꯝ ꯃꯥꯅꯦ ꯃꯅꯦ ꯑꯗꯣ ꯑꯩꯈꯣꯏ ꯅꯨꯄꯥꯁꯤꯗꯤ ꯀꯃꯥꯏꯅ ꯇꯧꯕ꯭ꯔꯣ ꯀꯣ
ꯅꯨꯄꯥꯒꯤꯁꯤꯗꯤ ꯃꯥꯗꯤ ꯀꯔꯤ ꯍꯥꯏꯁꯤ꯭ꯔꯥ ꯃꯥꯗꯤ ꯑꯅꯝ ꯀꯟꯕꯅꯤꯅ ꯃꯥꯒꯤ ꯆꯍꯤꯗꯤ ꯑꯗꯨꯝ ꯆꯍꯤ ꯃꯥ ꯄꯣꯛꯄꯗꯒꯤ ꯑꯗꯨꯝ ꯆꯍꯤ ꯄꯥꯔꯦ ꯑꯗꯨꯗꯣ ꯅꯪꯁꯤ ꯀꯌꯥ ꯁꯨꯔꯒꯦ ꯍꯥꯏꯁꯦ
ꯑꯩ ꯌꯥꯝ ꯅꯣꯛꯅꯤꯡꯉꯤꯗ ꯅꯣꯢ ꯋꯔꯤꯁꯥꯗꯤ
ꯅꯪ ꯅꯪꯁꯦ ꯑꯩꯅ ꯈꯟꯕꯗ
ꯀꯩꯃꯣ ꯑꯣꯏꯔꯝꯅꯤ
ꯀꯨꯟ ꯀꯨꯟ ꯃꯉꯥꯗꯩ
ꯌꯥ ꯅꯠꯇꯦ ꯑꯉꯥꯡ ꯑꯣꯢꯔꯤ
ꯑꯉꯥꯡ ꯑꯍꯟꯒꯤ ꯍꯥꯏꯕ ꯅꯠꯇꯦ ꯆꯍꯤꯗꯨ ꯍꯥꯏꯕꯅꯦ
ꯑꯩ ꯑꯗꯨ ꯑꯗꯨꯃꯛ ꯀ ꯌꯧꯗ꯭ꯔꯤ ꯇ꯭ꯋꯦꯟꯇꯤ ꯐꯣꯔ ꯇꯣꯢꯟꯇꯤ ꯐꯢꯞ ꯑꯗꯨꯅꯤ
ꯑꯣ ꯑꯗꯨꯒꯤ ꯑꯉꯥꯡꯒꯤ ꯃꯈꯣꯟꯜ ꯃꯥꯜꯂꯦꯕ
ꯑ ꯑꯉꯥꯡ ꯑꯣꯏꯔꯤ
ꯑꯗꯨ ꯑꯣꯏꯔꯗꯤ ꯍꯣꯏ ꯑꯉꯥꯡꯕꯨꯗꯤ ꯌꯥꯝ ꯑꯣꯏꯌꯦ ꯌꯥꯝ ꯅꯧꯔꯤꯌꯦ
ꯌꯥꯝ ꯅꯧꯔꯤ ꯅꯡꯗꯤ ꯀꯌꯥ ꯍꯥꯢꯔꯛꯑꯣ
ꯑꯩꯒꯤ ꯑꯩ ꯅꯪ ꯒ꯭ꯦꯁ ꯇꯧꯔꯛꯑꯅꯦ
ꯑꯩꯅ ꯈꯟꯕꯅꯦ ꯅꯪꯒꯤ ꯇ꯭ꯋꯦꯟꯇꯤ ꯑꯩꯠ ꯀꯨꯝꯕ ꯑꯣꯏꯗꯧ ꯃꯥꯜꯂ
ꯑꯩ ꯈꯣꯟꯖꯦꯜꯁꯦ ꯌꯥꯝ ꯑꯍꯟꯒꯤ ꯇꯥꯏꯞꯇ ꯑꯣꯏꯕ꯭ꯔꯣ ꯍꯥꯏꯁꯦ ꯇ꯭ꯋꯦꯟꯇꯤ ꯑꯩꯠꯀ ꯍꯥꯏꯔꯤꯁꯦꯕꯣ
ꯎꯝ ꯈ꯭ꯔꯗꯤ ꯑꯣꯏꯌꯦ ꯈ꯭ꯔꯗꯤ ꯃꯥꯂ
ꯑꯗ ꯈꯣꯟꯖꯦꯜꯁꯦ ꯇꯥꯕ ꯅꯨꯡꯉꯥꯏꯇꯕ꯭ꯔꯣ ꯈꯣꯟꯖꯦꯜꯁꯦ ꯅꯨꯡꯁꯤ ꯁꯤꯤꯕꯒꯤ ꯃꯈꯣꯟ ꯑꯣꯏꯗꯕ꯭ꯔꯣ
ꯑꯣꯏ ꯌꯦ
ꯀꯔꯤꯅꯣꯅꯦ ꯃꯤꯅ ꯑꯁꯦꯡ ꯑꯁꯦꯡꯕ ꯍꯪꯉꯒ
ꯑꯣꯏꯌꯦ ꯑꯣꯏꯌꯦ ꯌꯥꯝ ꯅꯨꯡꯁꯤꯕ ꯃꯥꯜꯂꯦ
ꯍꯥꯏꯗꯤ ꯌꯥꯝ ꯅꯨꯡ ꯅꯨꯡ ꯁꯤꯕ ꯃꯈꯣꯜ ꯃꯤ ꯍꯥꯏꯁꯤꯗꯤ ꯂꯩꯗꯅ
ꯎ
ꯃꯥꯒꯤ ꯈꯣꯟꯖꯦꯜꯁꯤꯗꯤ ꯌꯥꯝ ꯅꯨꯡꯁꯤꯌꯦ ꯃꯁꯛ ꯊꯤꯔꯁꯨ ꯃꯈꯣꯟꯁꯤꯗꯤ ꯌꯥꯝ ꯐꯖꯩ ꯍꯥꯏꯕꯗꯣ
ꯑꯣ ꯃꯥꯅꯤ
ꯑꯗꯨꯅꯦ ꯑꯗꯣ ꯑꯩꯒꯤ ꯈꯣꯟ ꯖꯦꯜꯁ ꯌꯥꯝ ꯊꯤꯕ꯭ꯔꯣ ꯌꯥꯝꯅ ꯑꯍꯟꯒꯤ ꯋꯥꯉꯥꯡꯗꯣ ꯃꯥꯟꯕ꯭ꯔꯣ
ꯃꯥꯅꯦ ꯃꯥꯅꯦ
ꯎꯝ ꯅꯪ ꯍꯧꯖꯤꯛ ꯀꯩꯗꯧꯔꯤꯅꯣ
ꯑꯦꯕ
ꯀꯥꯏꯗ ꯆꯠꯂꯤꯅꯣ
ꯑꯩ ꯋꯥꯛꯀꯤꯡ ꯑꯣꯏꯅ ꯆꯠꯂꯤ ꯑꯩꯈꯣꯏ ꯏꯃꯥꯟꯅꯕ ꯑꯩꯈꯣꯏꯒ
ꯑꯁ ꯌꯥꯝ ꯅꯨꯡꯉꯥꯏꯕ ꯃꯇꯝꯅꯤꯅꯦ ꯍꯧꯖꯤꯛ ꯄꯨꯡꯁꯤꯒ ꯍꯥꯏꯔꯗꯤꯀꯣ ꯑꯁ ꯅꯨꯃꯤꯠꯀ ꯇꯥꯔꯗꯅ ꯅꯨꯡꯁꯤꯠꯀ ꯂꯤꯔꯤ ꯂꯤꯔꯤ ꯁꯤꯠ ꯏꯜꯂꯗꯅ ꯌꯥꯝ ꯅꯨꯡꯉꯥꯏꯕ ꯃꯇꯝꯅꯤꯅꯦ
ꯍꯣꯏ ꯌꯥꯝ ꯅꯨꯡꯉꯥꯏꯑꯕ ꯆꯤꯡꯗꯗꯤ
ꯌꯥꯝ ꯅꯨꯡꯉꯥꯏꯕꯅꯦ ꯆꯤꯡꯒꯤ ꯅꯨꯡꯁꯤꯠꯁꯤꯗꯤ ꯏꯁꯥ ꯌꯥꯝ ꯐꯕꯅꯦꯕ ꯑꯗꯨꯏꯅꯦ ꯆꯤꯡꯒꯤ ꯃꯤꯁꯤꯡꯁꯤꯗꯤ ꯀꯨꯏ ꯀꯨꯏꯅ ꯍꯤꯡꯕꯗꯣ ꯇꯝꯄꯥꯛꯀꯤ ꯃꯤ ꯁꯤꯡꯗꯤꯒ
ꯎꯝ ꯍꯝ
ꯃꯣꯏꯗꯤ ꯎꯝ ꯀꯔꯤ ꯅꯨꯡꯁꯤꯠꯇꯣ ꯑꯐꯕ ꯑꯝꯇ
ꯎꯝ
ꯑꯁꯦꯡꯕ ꯅꯨꯡꯁꯤꯠꯇꯣ ꯑꯃꯣꯠꯄ ꯉꯥꯛꯇꯪ ꯃꯅꯝꯗꯨ ꯅꯝꯈ꯭ꯔꯦꯕ
ꯍꯣꯏ ꯀꯞꯅꯩ ꯀꯞꯅꯩ ꯀꯩꯗꯧꯔꯤ ꯅ ꯍꯤꯞꯄꯤꯔꯣ
ꯍꯣꯏ ꯋꯥꯔꯕꯅꯤꯅ ꯍꯣꯏ ꯐꯃꯨꯡꯗꯒꯤꯩ
ꯄꯁꯗ ꯀꯣꯗꯕ ꯗꯨ ꯊꯂꯗꯨ ꯊ ꯍꯛꯇ ꯦ ꯌꯦ ꯑꯣꯕꯣꯒ꯭ꯔꯝꯕꯗꯅ ꯉ
ꯑꯣꯜꯂꯤꯗ
ꯋꯥꯗꯦꯗ ꯁ ꯑꯁ ꯁꯕꯤ ꯃꯥꯂꯤ ꯁꯕꯤ ꯑꯣꯏꯔꯣ ꯑꯗꯨꯃꯛꯇꯤ ꯑ ꯑꯗꯨꯃꯛꯇꯤ ꯍꯥꯏ ꯑꯗꯨꯃꯛꯇꯤ ꯀꯩꯅꯣ ꯇꯧꯅꯤꯡꯗꯦ ꯑꯩꯌꯨ
ꯇꯜꯂ ꯑꯩꯀꯣ ꯏꯁꯥ ꯌꯥꯝ ꯋꯥꯔꯁꯨ ꯃꯤ ꯑꯃꯉꯣꯟꯗ ꯃꯦꯁꯦꯁ ꯇꯧꯍꯟꯕꯗꯣ ꯑꯗꯨꯒꯨꯝꯕꯗꯤ ꯑꯗꯤ ꯑꯩ ꯇꯧꯗꯦ ꯑꯝꯇ
ꯎ
ꯍꯥꯏꯗꯤ ꯎꯝ ꯍꯥꯏꯗꯤ ꯑꯗꯨꯅ ꯍꯦꯟꯅ ꯑꯩꯉꯣꯟꯗ ꯌꯥꯝ ꯋꯥꯏꯑꯦꯕ ꯏꯁꯥꯗꯣ ꯍꯦꯟꯅ ꯈꯤꯤꯟꯗꯠꯂꯒꯀꯣ ꯅꯥꯔꯒ ꯑꯗꯨꯃꯥꯏꯅ ꯇꯧꯋꯦꯕ
ꯎꯝ
ꯅꯣꯏ ꯅꯨꯄꯥꯁꯤꯡꯗꯤ ꯌꯥꯝ ꯄꯥꯝꯖꯕꯅꯤꯅꯦ ꯌꯥꯝ ꯅꯨꯡꯉꯥꯏꯕꯅꯤꯅꯦ ꯈꯤꯇꯪ ꯋꯥꯔꯗꯤ
ꯑ ꯐꯖꯥꯏꯁꯤ ꯍ ꯈꯔ ꯉꯁꯤꯗꯤ ꯀꯔꯤ ꯏꯟꯁꯥꯡ ꯆꯥꯕ꯭ꯔꯣ
ꯑꯩ ꯉꯁꯤꯗꯤ ꯀꯩꯅꯣ ꯆꯥꯏ ꯌꯦꯟ ꯌꯦꯟ ꯉꯧꯔꯒ
ꯉꯧꯔꯒ
ꯑꯥꯎ ꯁꯤꯡꯖꯨꯒꯤ ꯇꯥꯏꯞꯇꯒ ꯃꯣꯔꯣꯛ ꯈꯔ ꯁꯥꯍꯜꯂꯒ ꯀꯣ
ꯑꯣ
ꯐꯨꯠ ꯑꯃ ꯇꯧꯔꯦ ꯑꯃꯦꯠꯄ ꯑꯃ ꯌꯥꯎꯔꯦ ꯑꯗꯨ ꯆꯥꯔꯦ ꯅꯪꯗꯤ
ꯌꯥꯝ ꯅꯨꯡꯉꯥꯏꯔꯦꯅꯦ ꯑꯗꯨꯗꯤ ꯌꯥꯝ ꯐꯥꯎꯔꯦ ꯅ ꯅꯪ ꯊꯣꯡꯕ꯭ꯔꯣ
ꯑꯩꯅ ꯑꯗꯨꯝ ꯊꯣꯡꯉꯦ
ꯑꯣ ꯇꯅ ꯑꯥ
ꯊꯣꯡꯕ ꯅꯠꯇ꯭ꯔꯗꯤ ꯃꯤ ꯑꯇꯣꯞꯄꯅ ꯊꯣꯡꯕ ꯆꯥꯅꯤꯡꯗꯦ
ꯑꯣ ꯑꯗꯨꯗꯤ ꯅꯪꯅ ꯑꯗꯨꯝ ꯊꯣꯡꯉꯣꯀꯣ ꯏꯕꯥꯅꯤꯒꯤ
ꯊꯣꯡꯗꯣꯏꯅꯦ ꯑꯗꯣ ꯑꯍꯥꯎ ꯍꯥꯎꯕꯗꯣ ꯅꯪꯅ ꯑꯗꯨꯝ ꯄꯨꯔꯛꯀꯗꯕ
ꯑ ꯑꯩ ꯅꯪꯅ ꯑꯗꯨꯝ ꯊꯣꯡꯉꯗꯧꯕ
ꯑꯗꯨ ꯍꯥꯎ ꯍꯥꯎꯅ ꯄꯤꯖꯗꯣꯏꯅꯦ ꯑꯩꯅ ꯊꯣꯡꯉꯒ ꯍꯥꯏꯗꯤ ꯃꯤ ꯑꯇꯣꯞꯄꯅ ꯊꯣꯡꯕꯁꯦ ꯅꯤꯡ ꯗꯦꯕ
ꯑꯥ ꯑꯗꯨꯗꯤ ꯅ ꯑꯗꯨꯝ ꯊꯣꯡ ꯍꯥꯏꯕ ꯇꯥꯔꯦ
ꯑꯗꯨꯝ ꯇꯣꯡꯗꯣꯏꯅꯦ ꯑꯁ ꯄꯨꯔꯛꯑꯣ ꯉꯁꯤꯁꯨ ꯄꯨꯔꯛꯑꯣ ꯑꯗꯨꯝ ꯆꯥꯕ ꯌꯥꯏꯑ
ꯃꯥꯂꯗꯣꯥꯎ ꯃꯥꯔꯤ ꯄꯣꯆꯤꯔꯤꯁꯄꯤ ꯀꯝ ꯑꯕꯒꯤꯋꯥ ꯋꯥꯔ
ꯁꯤꯗꯤ ꯌꯥꯝ ꯅꯨꯡꯉꯥꯏꯕ ꯃꯥꯜꯦ
ꯀꯉꯥꯏ ꯀꯦ
ꯀꯗꯥꯏ ꯅꯣꯏ
ꯑꯣꯟ ꯍꯟꯗ꯭ꯔꯦꯠ ꯇ꯭ꯋꯦꯟꯇꯤ ꯄꯥꯎꯣ ꯑꯧ ꯑꯩꯈꯣꯏ ꯀꯔꯤ ꯍꯥꯏꯒꯗ꯭ꯔꯥ ꯁꯤ ꯊꯕꯛ ꯑꯃ ꯆꯜꯂꯤꯠꯂꯤꯕꯀꯣ ꯍꯧꯖꯤꯛ
ꯑꯣ ꯀꯔꯤ ꯊꯕꯛꯅꯣ
ꯑꯣꯏ
ꯑꯣ ꯍꯧꯖꯤꯛꯁꯦ ꯂꯧ ꯂꯧ ꯆꯠꯇꯣꯏꯔꯣ ꯍꯧꯖꯤꯛꯁꯦ
ꯂ ꯂ ꯂꯧꯗ ꯑꯩꯈꯣꯏ ꯂꯧꯗꯣ ꯀꯩꯅꯣꯁꯤ ꯍꯥꯏꯋꯦꯔꯣꯝꯗꯅꯦꯕꯀꯣ ꯑꯗꯨꯗ ꯀꯔꯤ ꯍꯥꯏꯒꯗ꯭ꯔ ꯑꯁꯤ ꯂꯧꯗ ꯊꯥꯕꯤꯒꯨꯝꯕ ꯈꯔ ꯌꯦꯡꯂꯩꯒꯦ ꯇꯧꯕꯅꯤꯗ
ꯑꯁ ꯆꯥꯅꯤꯡꯉꯦ
ꯆꯤꯡꯒꯨ ꯊꯥꯕꯤꯈ꯭ꯔꯥ ꯂꯧꯔꯨ ꯂꯧꯔꯨꯒꯦ ꯑꯗꯨꯒ ꯀꯃꯥꯏ ꯇꯧ ꯕ꯭ꯔꯥꯅ ꯇꯦꯁ ꯇꯧꯒꯦꯅ ꯑꯦ ꯊꯥꯔꯛꯀꯦ ꯊꯥꯔꯛꯀꯦ ꯅꯪ ꯂꯩꯐꯝꯗꯤ ꯈꯪꯗ꯭ꯔꯒ
ꯍꯥꯏꯔꯛ
ꯀꯩꯕ ꯀꯩꯗꯣꯡ ꯉꯥꯏ
ꯍꯌꯦꯡ ꯄꯨꯔꯛꯄ ꯌꯥꯒꯗ꯭ꯔꯣ
ꯒꯥꯔꯤ ꯆꯠꯂꯗꯤ
ꯒꯥꯔꯤꯗꯤ ꯑꯗꯨꯝ ꯆꯠꯂꯁꯤꯗꯤ
ꯏꯁ ꯑꯩꯈꯣꯏ ꯆꯠꯇꯗꯤ ꯅꯪ ꯂꯩꯐꯝꯗꯣ
ꯅꯣꯏ ꯈꯨꯟꯗꯒꯤ ꯒꯥꯔꯤ ꯕꯖꯥꯔ ꯆꯠ
ꯀꯧꯀꯦ ꯇꯧꯎꯕ ꯏꯁ ꯑꯧ ꯑꯩꯈꯣꯏ ꯔꯣꯝꯗꯨꯗꯤ ꯅꯨꯅꯦ ꯔꯣꯝꯗꯒꯤꯅꯦ ꯑꯩ
ꯍꯣꯏꯅꯦ ꯈꯪꯉꯦꯅꯦ
ꯅꯪꯗꯤ ꯀꯗꯥꯏꯗꯒꯤ
ꯅꯨꯅꯦꯔꯣꯝꯗꯒꯤꯅꯤꯅꯦ ꯀꯔꯤ ꯑꯁ ꯑꯗꯨꯗꯤ ꯑꯩ ꯍꯥꯏ
ꯍꯥꯔꯛꯑꯣ ꯑꯩ ꯅꯣꯢ ꯅꯣꯏ ꯈꯨꯟꯗꯣ ꯈꯪꯕ꯭ꯔꯣ ꯈꯪꯗꯕ꯭ꯔꯥ ꯑꯩ ꯌꯦꯡ
ꯈꯪꯗ꯭ꯔꯁꯨ ꯈꯪꯉꯁꯨ ꯑꯗꯨꯝ ꯂꯝꯕꯤꯗ ꯂꯝꯕꯤꯗ ꯎꯟꯅꯔꯒ ꯍꯥꯏꯅꯔꯒ ꯑꯗꯨꯝ ꯒꯔꯤ ꯗ ꯑꯣꯏꯔꯁꯨ ꯎꯝ ꯄꯤꯔꯛꯄ ꯌꯥꯏꯅ
ꯑ ꯃꯅꯤꯌꯦ ꯆꯨꯝꯃꯤ
ꯍꯧꯖꯤꯛ ꯃꯇꯝꯁꯤꯗꯤ ꯄꯤꯊꯣꯛ ꯄꯤꯁꯤꯟꯒꯤꯗꯤ ꯌꯥꯝ ꯂꯥꯏꯔꯕꯅꯦꯍꯦ ꯅꯪꯁꯨ ꯌꯥꯝ ꯈꯟꯖꯜꯂꯦ